ꯍꯜꯂꯣ
ꯃꯤꯅ ꯀꯣꯜ ꯇꯧꯈ꯭ꯔ ꯃꯇꯨꯡꯗ ꯑꯇꯣꯞꯄꯗ ꯍꯥꯏꯔꯛꯄꯗꯨꯗꯤ ꯉꯥꯎꯌꯦꯍꯦ
ꯑꯁ ꯅꯪꯁꯤꯁꯨ ꯊꯨꯃꯟꯕꯒꯤꯅꯦ ꯑꯩꯒꯨꯝꯅ ꯈꯔ ꯇꯞꯀꯗꯕꯅꯤ
ꯑꯁ ꯇꯞꯃꯜꯂꯗꯤ ꯃꯇꯝ ꯃꯥꯡꯉꯦꯕ
ꯑꯗꯨ ꯑꯣꯏꯔꯁꯨ ꯀꯥꯏꯗꯦꯅ
ꯍꯣꯏꯅꯦ ꯉꯁꯥꯏꯒꯤ ꯋꯥꯔꯤꯗꯣ ꯅꯨꯡꯉꯥꯏꯇ꯭ꯔꯣ
ꯀꯔꯝꯕ ꯋꯥꯔꯤꯅꯣ
ꯕꯤꯒ ꯁꯤꯒ ꯍꯥꯏꯔꯒ ꯍꯣꯏ
ꯂꯣꯏꯅꯃꯛ ꯅꯨꯡꯉꯥꯏꯔꯦꯗ ꯋꯥꯔꯤꯁꯤꯗꯤ
ꯎꯝ ꯑꯩꯁꯨ ꯕꯤꯅꯤꯗ ꯑꯩ ꯊꯥꯖꯕ꯭ꯔꯣ ꯑꯩꯅ ꯍꯥꯏꯕꯗꯣ
ꯍꯣꯏ ꯑꯩꯗꯤ ꯃꯤꯅꯧ ꯃꯥ ꯉꯥꯡꯕꯩ ꯌꯥꯝꯅ ꯊꯨꯅ ꯊꯥꯖ ꯃꯥꯟꯕ ꯊꯥꯖꯒꯟꯕꯅꯤ
ꯑꯆꯥ
ꯏꯅꯔꯥꯗꯤ ꯑꯣ ꯁꯨꯃꯥꯏꯅꯗꯧꯔꯛꯕ꯭ꯔꯥꯅ ꯇꯧꯍꯟꯒꯅꯤꯕ
ꯑꯗꯨꯗꯤ ꯅꯪꯁꯦ ꯈꯔ ꯁꯤꯡꯕ ꯃꯥꯂꯦꯅꯦ
ꯁꯤꯡꯗꯤ ꯄꯪꯕꯒꯤ
ꯃꯤ ꯃꯆꯥꯗꯤ ꯌꯥꯝ ꯀꯩꯅꯣ ꯇꯧꯋꯤꯀꯣ ꯀ꯭ꯌꯨꯠ ꯑꯣꯏꯀꯣ
ꯀꯔꯤ ꯀ꯭ꯌꯨꯠꯅꯣ
ꯅꯪ ꯌꯥꯝ ꯁꯤꯡꯕꯒꯤ
ꯁꯤꯡꯗꯦ
ꯎꯝ ꯑꯗꯨꯗꯤ ꯍꯧꯖꯤꯛꯁꯦ ꯏꯕꯥꯅꯤꯁꯦ ꯁꯤ ꯑꯣꯏꯅ ꯑꯔꯣꯏꯕ ꯇꯧꯔꯁꯦ ꯑꯗꯨ ꯅꯠꯇ꯭ꯔꯒ ꯑꯇꯣꯞꯄꯁꯨ ꯂꯩꯔꯤꯕ꯭ꯔꯣ
ꯉꯁꯤꯒꯤꯗꯤ ꯇꯣꯛꯈ꯭ꯔꯁꯦ ꯇꯨꯝꯅꯤꯡꯕ ꯍꯧꯔꯦ
ꯍꯣꯏꯗ ꯋꯥꯔꯤ ꯋꯥꯔꯤ ꯈꯔ ꯁꯥꯟꯅꯁꯦ ꯑꯃ ꯁꯥꯅꯤꯡꯉꯥꯏ ꯂꯩꯔꯤ
ꯀꯔꯤ ꯁꯥꯟꯅꯅꯤꯉꯥꯏ ꯂꯩꯕ꯭ꯔꯣ
ꯅꯣꯏ ꯅꯣꯏꯒꯤ ꯗꯤꯁꯇ꯭ꯔꯤꯛꯇ ꯀꯩꯅꯣꯃ ꯑꯥ ꯀꯦꯐ ꯑꯃꯥ ꯂꯩꯗꯅ
ꯊꯥꯔꯣꯟ ꯀꯦꯞ
ꯎꯝ
ꯑꯗꯨꯒꯨꯝꯕ ꯍꯥꯏꯗꯕ ꯍꯥꯏꯕ ꯌꯥꯗꯕ꯭ꯔꯥ
ꯌꯥꯏ ꯌꯥꯏ ꯑꯩꯅ ꯈꯪꯗꯕꯒꯤꯅꯦ
ꯑꯣ ꯑꯩꯁꯨ ꯆꯠꯇ꯭ꯔꯤꯗ ꯑꯗꯨ
ꯎꯝ
ꯊꯥꯔꯣꯟ ꯀꯒꯦꯐ ꯂꯩꯕꯅꯤ ꯑꯩꯈꯣꯏ ꯑꯩꯈꯣꯏꯒꯤ ꯔꯣꯝ ꯑꯣꯏꯔꯁꯨ ꯇꯣꯉꯥꯟ ꯇꯣꯉꯥꯟꯅ ꯈꯨꯟ ꯍꯥꯏꯕ ꯇꯥꯔꯦ ꯇꯃꯦꯡꯂꯣꯡ ꯗꯤꯁꯇ꯭ꯔꯤꯛ ꯆꯤꯡꯔꯁꯨ ꯈꯨꯟꯗꯤ ꯇꯣꯉꯥꯟ ꯇꯣꯉꯥꯟꯅ ꯂꯥꯛꯌꯦꯅꯀꯣ
ꯍꯣꯏ ꯍꯣꯏ
ꯑꯗꯨ ꯑꯣꯏꯕꯒꯤ ꯑꯩꯈꯣꯏꯁꯨ ꯆꯠꯇꯔꯤ ꯑꯩꯁꯨ ꯑꯩꯈꯣꯏꯒꯤ ꯈꯨꯟꯁꯨ ꯑꯏ ꯃꯈꯥꯔꯣꯝꯗ ꯆꯠꯇ꯭ꯔꯤꯌꯦ ꯍꯧꯖꯤꯛꯐꯥꯎ
ꯑꯥ ꯃꯈꯥꯔꯣꯝꯗ ꯍꯥꯏꯗꯤ ꯀꯩꯅꯣ
ꯑꯩꯈꯣꯏꯒꯤ ꯎꯝ ꯈꯨꯟꯁꯦ
ꯎꯝ
ꯆꯦꯡꯗꯥꯏꯅ ꯀꯧꯕ ꯈꯨꯟꯁꯦ ꯃꯔꯤ ꯊꯣꯛꯑꯦꯕ
ꯎꯝꯝ
ꯑꯗꯨ ꯃꯔꯤ ꯊꯣꯛꯄꯗ ꯑꯍꯨꯝꯗꯤ ꯆꯠ ꯈ꯭ꯔꯦꯕ ꯑꯗꯨꯒꯤ ꯑꯃꯥꯗꯤ ꯄꯨꯟꯁꯤꯒꯤ ꯑꯉꯥꯡ ꯑꯣꯏꯔꯤꯀꯥꯟꯗꯒꯤ ꯆꯠꯇ꯭ꯔꯤꯑꯕ ꯑꯗꯨꯒꯤ ꯑꯃꯁꯨ ꯃꯨꯛ ꯀꯥ ꯃꯣꯏꯗ‌ꯣ ꯑꯇꯣꯞꯄ ꯂꯝꯗ ꯂꯧꯔꯒ ꯍꯧꯖꯤꯛꯇꯤ ꯇꯧꯔꯒ ꯂꯩꯔꯦꯕ ꯑꯈꫭꯏ ꯅꯛꯇꯤ ꯅꯛꯏꯀꯣ ꯑꯗꯨ ꯑꯣꯏꯔꯁꯨ ꯑꯗꯨꯁꯨ ꯆꯠꯇꯕ ꯀꯨꯏꯔꯦ ꯆꯍꯤ ꯇꯔꯥ ꯐꯤꯐꯇꯤꯟ ꯌꯔꯁ ꯀꯨꯝꯕ ꯑꯣꯏꯔꯝꯅꯤ ꯑꯗꯨꯁꯨ ꯆꯠꯇꯕ
ꯑꯗꯨꯗꯤ ꯅꯣꯏꯗꯤ ꯀꯔꯤ ꯍꯥꯏꯁꯤꯔꯥ ꯈꯨꯟꯗꯤ ꯑꯗꯨꯝ ꯈꯥꯏꯗꯣꯛꯑꯁꯨ ꯑꯗꯨꯝ ꯆꯥꯍꯥꯎ ꯂꯩꯔꯝꯒꯅꯤꯅꯦ ꯍꯧꯖꯤꯛꯁꯨ
ꯍꯣꯏ ꯑꯩꯈꯣꯏ ꯈꯨꯟ ꯆꯥꯎꯋꯦ ꯑꯗꯨꯝ ꯑꯗꯨ ꯑꯩꯈꯣꯏꯁꯨ ꯆꯠꯄ ꯆꯠꯇ꯭ꯔꯤꯑꯕ ꯃꯐꯝꯗꯨ ꯂꯣꯏꯅꯃꯛ
ꯑꯆꯥ
ꯑꯗꯨ ꯇꯧꯔꯒ ꯂꯩꯌꯦ ꯇꯃꯦꯡꯂꯣꯡ ꯍꯥꯏꯔꯁꯨ ꯇꯃꯦꯡꯂꯣꯡꯒꯤ ꯃꯐꯝ ꯂꯣꯏꯅꯃꯛ ꯆꯠꯇ꯭ꯔꯤꯌꯦ ꯍꯧꯖꯤꯛꯐꯥꯎ
ꯎꯝ ꯃꯇꯝ ꯂꯩꯕ ꯃꯇꯝꯗ ꯆꯠꯂꯣꯍꯦ ꯂꯨꯍꯣꯡꯉꯒꯗꯤ ꯅꯪ ꯃꯇꯝ ꯐꯪꯉꯔꯣꯏ ꯑꯉꯥꯡ ꯂꯩꯕ ꯍꯧꯔꯗꯤ
ꯑꯩꯗꯤ ꯂꯨꯍꯣꯡꯉꯔꯣꯏꯅ ꯑꯗꯨꯝ ꯃꯇꯝ ꯂꯩꯏꯅꯤꯗ
ꯎꯝ ꯅꯆꯤꯟꯁꯨ ꯐꯖꯅ ꯉꯥꯡꯉꯤꯍ‌ꯦ ꯑꯗꯨ ꯃꯇꯥꯡꯗꯨꯗꯤ
ꯑꯁ‌ꯦꯡꯕꯅ‌ꯦ
ꯍꯣꯏꯅꯦ ꯅꯪ ꯂꯨꯍꯣꯡꯉꯔꯣꯏꯔꯗꯤ ꯑꯗꯨꯝ ꯄꯨꯟꯁꯤꯒꯤ ꯇꯤꯟꯅꯔꯁꯤꯅꯦ ꯃꯔꯨꯞ ꯑꯣꯏꯅ
ꯍꯣꯏ ꯇꯤꯟꯅꯒꯗꯕꯅꯤ ꯀꯔꯤꯅꯣꯅꯦ
ꯑꯩꯒꯤ ꯑꯩꯒꯤ ꯂꯨꯍꯣꯡꯕꯗ ꯀꯧꯔꯛꯀꯦ
ꯍꯣꯏ ꯁꯨꯀꯤꯗꯅ ꯀꯧꯔꯛꯑꯣ ꯅꯣꯏꯒꯤ ꯂꯨꯍꯣꯡꯕꯁꯦ ꯌꯦꯡꯕ ꯆꯠꯀꯦꯀꯣ
ꯎꯝ ꯅꯪꯒꯤ ꯃꯔꯨꯞꯀ ꯂꯧꯍꯣꯡꯒꯅꯤꯅꯦ
ꯍꯣꯏ ꯅꯣꯡꯉꯨ ꯑꯁ ꯅꯅꯕꯅꯤꯕꯨ ꯑꯩꯅ ꯌꯦꯡꯅꯤꯡꯕꯅ
ꯑꯁ ꯑꯁ ꯇꯧꯔꯤ
ꯅꯣꯏ ꯀꯤ ꯇ꯭ꯔꯥꯏꯞꯇ ꯏꯃꯥꯟꯅꯕꯤ ꯂꯨꯍꯣꯡꯕ ꯂꯩꯔꯦꯅ ꯍꯔꯥꯎ ꯍꯔꯥꯎꯅ ꯆꯠꯂꯗꯝꯅꯦ ꯑꯩ
ꯑꯠꯁꯥ ꯍꯣꯏꯅꯦ ꯑꯣ ꯉꯥꯏꯈꯣꯅꯦ ꯅꯣꯏꯒꯤ ꯀꯩꯅꯣꯃ ꯑꯍꯥꯎ ꯑꯍꯥꯎꯕ ꯑꯃ ꯂꯩꯕꯅꯤꯅꯦ
ꯀꯔꯤꯔꯥ
ꯎ ꯂꯦꯡꯃꯩ ꯖꯥꯇꯤꯁꯨ ꯑꯆꯥꯔꯒꯨꯝꯅ ꯁꯦ ꯐꯩꯀꯣ
ꯈꯪꯗꯦꯗ ꯂꯦꯡꯃꯩꯈꯣꯏꯒ ꯐꯖꯅ ꯄꯨꯟꯗꯦ ꯍꯥꯏꯗꯤ ꯃꯣꯏꯒ
ꯅꯣꯏ ꯅꯣꯏ ꯖꯦ ꯑꯦꯜ ꯑꯥꯔꯗ ꯖꯦꯒꯤꯗꯤ ꯖꯦꯠꯀꯤꯗꯤ ꯐꯛ ꯈꯪꯗ꯭ꯔꯦꯀꯣ
ꯎꯝ
ꯑꯗꯨꯒ ꯑꯦꯜ ꯍꯣꯏ ꯈꯔ ꯈꯪꯉꯦ ꯑꯥꯔꯈꯣꯏ ꯈꯔ ꯈꯪꯉꯦ
ꯎꯝ
ꯑꯗꯨ ꯑꯥꯔ ꯑꯩꯈꯣꯏꯒꯤꯁꯨ ꯁꯣꯏꯕꯨꯝ ꯑꯃ ꯁꯦꯝꯕꯗꯣ ꯅꯣꯏꯒꯤ
ꯁꯤꯟꯕꯗꯨꯔꯥ
ꯑꯁꯤꯟꯕ ꯃꯣꯔꯣꯛ ꯈꯔ ꯍꯥꯞꯔꯒ ꯍꯣꯏ
ꯌꯥꯝ ꯍꯥꯎꯕꯅꯤ
ꯑꯗꯨꯗꯣ ꯍꯥꯎꯋꯦꯕꯣ
ꯑꯩꯁꯨ ꯆꯥꯕ ꯐꯪꯗ꯭ꯔꯦꯗ ꯆꯍꯤ ꯑꯃ ꯁꯨꯔꯦ ꯆꯥꯗꯕ
ꯁꯥ ꯃꯗꯨꯗꯨꯗꯤ ꯑꯁ ꯍꯣꯁꯇꯦꯜ ꯂꯩꯕ ꯀꯥꯟꯗꯗꯤ ꯑꯁ ꯁꯥꯒ ꯆꯥꯅꯤꯡꯗꯦꯕꯣ
ꯎꯝ ꯆꯥꯛ ꯆꯥꯕ ꯌꯥꯝꯅ ꯆꯪꯕꯅꯦ ꯑꯗꯨ ꯆꯥꯔꯗꯤ
ꯎꯝ ꯀꯥꯎꯕ ꯉꯝꯗ ꯉꯝꯗꯦꯅꯦ ꯑꯩꯈꯣꯏ
ꯅꯣꯏꯗꯤ ꯑꯗꯨꯒꯨꯝꯕ ꯁꯦꯝꯗꯕ꯭ꯔꯥ
ꯁꯦꯝꯗꯦ
ꯑꯣ
ꯑꯩꯈꯣꯏꯗꯤ ꯅꯣꯏꯒꯨꯝꯅ ꯁꯦꯝꯗꯦꯗꯥ
ꯎꯝ
ꯇꯥꯕ꯭ꯔꯣ
ꯑꯧ ꯇꯥꯏꯌꯦ ꯇꯥꯏꯌꯦ
ꯑꯩꯈꯣꯏ ꯇꯥꯏ ꯇꯥꯏ ꯑꯩꯈꯣꯏꯗꯤ ꯁꯦꯝꯕꯁꯦ ꯌꯣꯡꯆꯥꯛꯀꯤ ꯁꯦꯝꯃꯦ ꯑꯗꯨꯒ ꯍꯧꯖꯤꯛ ꯃꯣꯂꯥꯒꯤꯗꯣ
ꯃꯣꯂꯥꯗꯤ ꯀꯔꯤꯔꯥ
ꯃꯣꯂꯥ ꯔꯦꯗꯤꯁ ꯇꯧꯔ ꯃꯣꯂꯥ ꯃꯨꯂꯥ ꯍꯥꯏꯕ ꯃꯣꯂꯥ ꯍꯥꯏꯕꯗꯣ
ꯃꯩꯇꯩꯂꯣꯟꯗ ꯃꯣꯂꯥ ꯀꯧꯕ꯭ꯔꯥ ꯔꯦꯗꯤꯁꯄꯨ
ꯎꯝ ꯍꯤꯟꯗꯤ ꯃꯌꯥꯡꯂꯣꯝꯗ ꯑꯣꯏꯔꯝꯒꯅꯤ ꯑꯩꯁꯨ ꯆꯞ ꯈꯪꯗꯦ ꯑꯗꯨꯝ ꯃꯩꯇꯩꯁꯨ ꯃꯣꯂꯥ ꯍꯥꯏꯕ ꯃꯥꯜꯂꯦ
ꯑꯣ ꯑꯩꯗꯤ ꯄꯨꯟꯁꯤ ꯈꯛꯇ ꯇꯥꯏꯌꯦ ꯍꯥꯎꯇꯦ ꯑꯩꯗꯤ ꯔꯦꯗꯤꯁꯇꯤ
ꯍꯥ
ꯔꯦꯗꯤꯁꯇꯤ ꯍꯥꯎꯇꯦꯕ
ꯃꯠ ꯄꯤꯀꯜꯗꯤ ꯍꯥꯎꯕꯅꯦ
ꯈꯪꯗꯦ ꯑ ꯆꯥꯅꯤꯡꯗꯦ ꯃꯥꯗꯤ ꯄꯥꯛ ꯆꯥꯗ꯭ꯔꯤꯗ ꯑꯣ ꯑꯗꯨ ꯌꯣꯡꯆꯥꯛ ꯌꯥꯝ ꯁꯇꯧꯔꯒꯅꯦ ꯁꯦꯝꯕꯤꯕꯗꯤ ꯍꯥꯎꯅ ꯆꯥꯏꯌꯦ ꯅꯣꯡꯃ
ꯆꯥ ꯌꯣꯡꯆꯥꯛꯀꯤ ꯐꯤꯀꯜꯁꯨ ꯁꯦꯝꯕ ꯃꯤꯗ ꯄꯣꯜꯂꯦ ꯍꯥꯏꯕꯗꯤ ꯌꯥꯝ ꯍꯥꯎꯅꯁꯨ ꯁꯦꯝꯕ ꯌꯥꯏ
ꯎꯝ
ꯌꯣꯡꯆꯥꯛꯀꯤꯗꯤ ꯀꯩꯅꯣꯅꯤꯗ ꯃꯥꯒꯤ ꯃꯁꯥꯂꯥꯗꯣ ꯃꯔꯨ ꯃꯔꯥꯡꯗꯣ ꯍꯥꯎꯔꯗꯤ ꯗꯨꯝ ꯍꯥꯎꯕꯅꯦꯕ ꯃꯔꯨ ꯃꯔꯥꯡꯗꯣ ꯍꯥꯎꯗꯇ꯭ꯔꯗꯤ ꯌꯣꯡꯆꯥꯛꯇꯨ ꯁꯨꯝ ꯍꯥꯎꯇꯕꯅꯦꯕ
ꯑꯧ ꯑꯣ
ꯑꯗꯨꯒ ꯍꯧꯖꯤꯛ ꯅꯣꯏꯒꯤ ꯖꯦꯗꯦꯂꯥꯔ ꯖꯦꯗꯦꯂꯥꯔꯒꯤ ꯑꯦꯜ ꯈꯣꯏꯒꯤ ꯍꯪꯒꯥꯝꯒꯤ ꯃꯍꯤ ꯁꯦꯝꯕꯗꯣ
ꯎꯝ
ꯑꯗꯨꯁꯨ ꯍꯥꯎꯋꯦ
ꯑꯈꯣꯏꯁꯨ ꯁꯦꯝꯃꯦꯗ ꯗꯨ ꯃꯍꯤꯗꯤ
ꯑꯣ ꯑꯩꯅꯗꯤ ꯑꯌꯥꯝꯕ ꯑꯗꯨꯝ ꯑꯦꯜ ꯍꯣꯏꯅ ꯁ꯭ꯅꯥꯄꯇꯤ ꯂꯣꯝꯗꯗꯤ ꯌꯣꯟꯕꯅꯦꯕ
ꯑꯣ ꯑꯩꯈꯣꯏ ꯇꯃꯦꯡꯂꯣꯡ ꯔꯣꯝꯗꯤ ꯌꯥꯝꯅ ꯌꯣꯟꯅꯉꯥꯏꯁꯨ ꯁꯦꯝꯁꯨ ꯁꯦꯝ
ꯅꯣꯏꯒꯤꯗꯨ ꯊꯣꯡꯔꯒ ꯀꯔꯤ ꯍꯥꯏꯁꯤꯔꯥ
ꯑꯣ ꯊꯣꯡꯔꯒ ꯃꯍꯤꯗꯣ ꯇꯧꯔꯒ ꯑꯗꯨꯝ ꯎꯝ
ꯑꯗꯨꯗ ꯍꯥꯎꯋꯦꯕ ꯃꯟꯅꯝꯗꯣ ꯑꯁ ꯍꯥꯎꯋꯦꯍꯦ
ꯐ꯭ꯔꯦꯁ ꯃꯣꯔꯣꯛꯇꯒ ꯍꯥꯞꯄꯗꯤ ꯑꯁ
ꯈꯨꯠꯅ ꯃꯦꯠꯂꯁꯨ ꯌꯥꯏ ꯑꯗꯨꯗꯤ
ꯌꯥꯝꯅ ꯍꯥꯎꯕꯅꯤ ꯑꯗꯨ ꯍꯩ ꯃꯦꯡꯒꯣ ꯒꯨꯝꯕꯗꯁꯨ ꯒꯣ ꯆꯥ ꯄꯗꯕꯗꯤ ꯎꯅ ꯍꯥꯎꯕꯅꯤ
ꯃꯣꯔꯣꯛ ꯈ꯭ꯔ ꯃꯦꯠꯔ ꯃꯦꯠꯂꯒ ꯎꯝ ꯊꯨꯝ ꯈꯔ ꯍꯥꯞꯄꯒ ꯃꯗꯨꯗ ꯗꯨꯝ ꯍꯥꯎꯕꯅꯤꯅꯦ
ꯑꯩꯒꯤ ꯃꯔꯨꯞ ꯈꯣꯏ ꯑꯩꯈꯣꯏꯒꯤ ꯌꯨꯝꯗꯁꯨ ꯃꯔꯛ ꯃꯔꯛ ꯊꯥ ꯄꯤꯕꯤꯕ ꯗꯨꯨꯗꯣ ꯑꯩꯒꯤ ꯃꯔꯨꯞ ꯈꯣꯏꯗꯤ ꯐꯔꯁ ꯇꯥꯏꯝ ꯆꯥꯕꯒꯤ ꯍꯥꯏꯅꯥꯗꯦ ꯍꯥꯏꯌꯦ
ꯐꯔꯁ ꯇꯥꯏꯝ ꯆꯥ ꯆꯥꯕꯈꯣꯏꯗꯤ ꯍꯣꯏ ꯍꯩꯅꯥꯡꯒꯗꯧ ꯃꯥꯟꯗꯦ
ꯎꯝ
ꯑꯗꯨ ꯃꯗꯨ ꯅꯍꯥꯟ ꯌꯨꯝꯗꯒꯤ ꯑꯩꯅ ꯄꯨꯔꯛꯄꯅꯦꯕ ꯑꯁ ꯆꯥꯕ ꯂꯣꯏꯗ꯭ꯔꯒ ꯇꯪꯈꯥꯏ ꯑꯃ ꯄꯠꯈ꯭ꯔꯦꯅꯦ
ꯑꯣ
ꯑꯩꯗꯤ ꯃꯗꯨꯗꯗꯨꯝ ꯌꯥꯕ꯭ꯔꯅ ꯈꯟꯕꯅꯦꯕ ꯑꯗꯣ ꯃꯗꯨꯁꯨ ꯐꯪꯒꯁ ꯀꯥꯔꯛꯑꯦꯅꯦ
ꯍꯣꯏ ꯌꯥꯗꯝꯅꯦ
ꯑꯗꯨ ꯌꯥꯝ ꯗ꯭ꯔꯥꯏ ꯑꯣꯏꯃꯜꯂꯁꯨ ꯍꯥꯎꯇꯦ ꯑꯩꯗꯤ ꯈꯔ
ꯎꯝ ꯃꯍꯤ ꯂꯩꯕꯗꯨꯀꯣ
ꯍꯣꯏ ꯈꯔ ꯃꯍꯤ ꯂꯩꯔꯒ ꯍꯣꯏ ꯁꯣꯛꯄꯗ ꯑꯗꯨꯝ ꯄꯦꯠ ꯄꯦꯠ ꯂꯥꯎꯕꯗ ꯍꯥꯎꯋꯦꯕ ꯑꯀꯟ ꯀꯟꯒ꯭ꯔꯗꯤ ꯏꯁꯤꯡ ꯍꯥꯞꯔꯒ ꯃꯦꯠꯄꯗꯨꯅ ꯍꯥꯎꯋꯦ ꯑꯃꯨꯛꯒ
ꯎꯝ ꯑꯩꯁꯨ ꯀꯟꯕꯗꯨꯗꯤ ꯄꯥꯝꯗꯦꯗ ꯈꯔ ꯃꯍꯤ ꯂꯩ ꯌꯥꯝꯅ ꯒꯦꯁꯇ꯭ꯔꯤꯛ ꯀꯟꯕꯅꯦ ꯑꯩꯍꯣꯏꯅ ꯆꯥꯛ ꯂꯥꯝꯕ ꯃꯇꯝꯗꯅꯦ ꯑꯗꯨꯗ ꯆꯥꯛ ꯆꯥꯔꯒ ꯆꯥꯃꯤꯟꯅꯔꯒ ꯃꯣꯔꯣꯛꯀꯨꯝꯕ ꯃꯦꯠꯂꯒ ꯍꯦꯟꯅꯁꯨ ꯁꯥꯊꯤꯕꯅꯤ
ꯍꯥꯝ ꯑꯗꯨ ꯑꯣꯏꯔꯁꯨ ꯑꯩꯈꯣꯏꯒꯤ ꯆꯤꯡꯒꯤ ꯃꯤꯁꯤꯡꯗꯤ ꯀꯦꯁꯁꯇ꯭ꯔꯤꯛꯀ ꯃꯥꯋꯥ ꯂꯧꯗꯦ ꯆꯥꯅꯤꯡꯉꯗꯤ ꯑꯗꯨꯝ ꯆꯥꯅꯤꯀꯣ
ꯎꯝ ꯑꯁ ꯃꯣꯔꯣꯛ ꯀ ꯃꯦꯠꯂꯒ ꯎꯁꯣꯢ ꯐ꯭ꯔꯦꯁ ꯒꯀꯣ ꯑꯁ ꯆꯥꯕꯁꯨ ꯌꯥꯝꯅ ꯍꯥꯎꯕꯅꯦ
ꯐ꯭ꯔꯦꯁ ꯍꯥꯏꯕꯗꯤ ꯐꯨꯠꯇꯕꯤ
ꯅꯣꯏꯗꯤ ꯕꯦꯝꯕꯨ ꯁꯨꯠꯇꯣ ꯐ꯭ꯔꯦꯁ ꯆꯥꯗꯕ꯭ꯔꯣ
ꯐ꯭ꯔꯤꯖꯇꯤ ꯆꯥꯗꯦ ꯑꯩꯈꯣꯏꯗꯤ
ꯑꯩꯈꯣꯏꯗꯤ ꯐ꯭ꯔꯦꯁ ꯑꯣꯏꯅ ꯆꯥꯕꯒꯤ ꯌꯥꯝꯅ ꯍꯥꯎꯕꯅꯤ ꯑꯗꯨꯒ
ꯀꯃꯥꯏꯅ ꯇꯧꯕ꯭ꯔꯣ ꯊꯨꯝꯕ꯭ꯔꯣ
ꯍꯣꯏ ꯈꯨꯗꯛꯇ ꯂꯧꯊꯣꯛꯑꯒ ꯊꯣꯡꯕꯗꯤ ꯌꯥꯝꯅ ꯍꯥꯎꯕꯅꯤ
ꯑꯠꯆꯥ ꯅꯠꯇꯦ ꯊꯣꯡꯉ꯭ꯔꯒ ꯆꯥꯒꯗꯕ꯭ꯔꯥ ꯉꯁꯥꯏ ꯍꯥꯏꯕꯗꯣ
ꯍꯣꯏ ꯐ꯭ꯔꯦꯁ ꯕꯦꯝꯕꯨ ꯁꯨꯠ ꯆꯥꯗꯦ
ꯊꯣꯡꯉꯒ ꯆꯥꯏꯗ ꯑꯗꯨꯅ ꯐ꯭ꯔꯦꯁ ꯍꯥꯏꯔꯒꯗꯤ ꯔꯣꯗ ꯆꯥꯕ꯭ꯔꯥ ꯍꯥꯢꯔꯒ
ꯅꯠꯇꯦ ꯌꯦꯟꯖꯥꯡ ꯊꯣꯡꯉꯒ ꯍꯥꯢꯕꯅꯤ
ꯑꯗꯨꯗꯤ ꯆꯥꯏꯗ
ꯑꯗꯨ ꯁꯧꯒ꯭ꯔꯤ ꯁꯧꯀ꯭ꯔꯤ ꯃꯔꯨ ꯁꯧꯒ꯭ꯔꯤꯗꯤ ꯈꯪꯕ꯭ꯔꯥ ꯃꯔꯨ ꯕ꯭ꯂꯦꯛ ꯕ꯭ꯂꯦꯛ ꯆꯥꯕ꯭ꯔꯥ ꯅꯣꯏꯁꯨ
ꯍꯥ
ꯁꯧꯒ꯭ꯔꯤ ꯃꯔꯨ ꯕ꯭ꯂꯦꯛ ꯕ꯭ꯂꯦꯛ ꯂꯩꯕꯗꯣ
ꯃꯥꯒꯤ ꯂꯩꯗꯨ ꯁꯥꯠꯄ ꯂꯣꯏꯔꯒ ꯃꯔꯨ ꯊꯣꯔꯛꯄꯗꯣ ꯑꯁꯤꯟꯕꯗꯨ ꯊꯣꯛꯈ꯭ꯔꯕ ꯃꯇꯨꯡꯗ ꯃꯔꯨ ꯂꯦꯝꯕꯗꯣ
ꯑꯧ ꯑꯧ
ꯑꯃꯗꯨꯕꯨ ꯆꯥꯕ꯭ꯔꯣꯅꯦ
ꯌꯥꯝ ꯍꯥꯎꯕꯅꯦ
ꯀꯃꯥꯏꯅ
ꯃꯣꯔꯣꯛ ꯃꯠꯂꯒ ꯑꯁ
ꯃꯗꯨꯗꯤ ꯎꯒꯨꯝꯅ ꯂꯩꯗ
ꯑꯩꯈꯣꯏꯗꯤ ꯑꯗꯨꯒꯨꯝꯕꯗꯣ ꯍꯦꯟꯖꯥꯡꯒ ꯁꯧꯒ꯭ꯔꯤꯒ ꯁꯧꯒ꯭ꯔꯤ ꯑꯀꯪꯕꯒꯨꯝꯕꯒꯅꯦ ꯍꯥꯞꯂꯒ ꯆꯥꯅꯥꯕꯅꯦ ꯌꯥꯝꯅ ꯍꯥꯎꯕꯅꯤ ꯑꯗꯨꯒ ꯁꯧꯒ꯭ꯔꯤꯒꯁꯨ ꯃꯦꯠꯂꯒ ꯆꯥꯕꯅꯦ
ꯎꯝ ꯑꯝ
ꯑꯩꯈꯣꯏꯒꯤ ꯔꯣꯝꯗ ꯆꯠꯂꯗꯤ ꯆꯥꯕ ꯐꯪꯒꯗꯤ ꯑꯗꯨꯒꯨꯝꯍꯣꯏꯗꯣ
ꯑꯩꯁꯨ ꯀꯣꯏꯔꯛꯑꯣꯅ ꯍꯥꯏ ꯍꯥꯏꯕꯅꯤꯅꯦ ꯅꯣꯏꯒꯤ ꯌꯥꯝ ꯐꯥꯎꯈꯔꯕ ꯈꯧꯄꯨꯝ ꯍꯥꯏꯕꯗ ꯑꯩꯈꯣꯏ ꯃꯔꯨꯞ ꯑꯅꯤ ꯂꯩꯔꯝꯕꯅꯦꯕ
ꯑꯣ
ꯑꯩꯒꯤ ꯀ꯭ꯂꯥꯁ ꯇꯨꯌꯦꯜꯐ ꯀꯥꯕ ꯃꯇꯝꯗ ꯕꯦꯁ ꯐ꯭ꯔꯦꯟ
ꯑꯣ ꯑꯩꯗꯤ ꯈꯧꯕꯨꯝꯒꯨꯝꯕꯗꯤ ꯆꯠꯇ꯭ꯔꯤꯌꯦꯗ
ꯆꯥꯎꯋꯦꯅ ꯍꯥꯏꯌꯦ ꯕꯦꯂꯤꯅꯤ ꯍꯥꯏꯌꯦ ꯃꯣꯏꯁꯨ
ꯑꯣ ꯗꯥꯝꯁꯨ ꯆꯥꯎꯕ ꯂꯩꯕ ꯃꯥꯜꯂꯦ ꯃꯣꯏ
ꯎꯝ ꯈꯧꯕꯨꯝꯒꯤ ꯗꯥꯝꯗꯣ ꯉꯥ ꯌꯥꯝ ꯂꯩ ꯍꯥꯏꯅꯦ
ꯑꯣ ꯈꯪꯗꯦ ꯑꯩꯗꯤ ꯈꯧꯄꯨꯝꯒ ꯃꯤꯒꯁꯨ ꯇꯤ ꯅꯥꯗꯕꯒꯤ
ꯑꯣꯀꯦ ꯎꯝ ꯌꯥꯏꯌꯦ ꯑꯩꯁꯨ ꯀꯣꯏꯕ ꯆꯠꯀꯦꯅ ꯂꯩꯕꯅꯦ
ꯑꯦꯛꯖꯥꯝ ꯂꯣꯏꯔꯒ ꯀꯣꯏꯊꯣꯛꯑꯣ ꯅꯨꯡꯉꯥꯏꯊꯣꯛꯑꯣ
ꯎꯝ ꯑꯦꯛꯖꯥꯝ ꯊꯥꯔꯒ ꯊꯕꯛ ꯐꯪꯉꯒ ꯀꯣꯏꯊꯣꯛꯀꯦ
ꯎꯝ
ꯑꯗꯨꯗꯤ ꯂꯣꯏꯁꯤꯜꯂꯁꯤꯔꯣ
ꯍꯣꯏ